ꯁꯥꯎꯅꯤꯡꯕ꯭ꯔꯥꯅ ꯇꯥꯕ꯭ꯔꯣ
ꯕ꯭ꯔꯣ
ꯍꯜꯂꯣ
ꯇꯥꯌꯦ ꯇꯥꯌꯦ ꯇꯥꯗꯕ꯭ꯔꯣ
ꯍꯜꯂꯣ
ꯍꯜꯂꯣ
ꯇꯥꯕ꯭ꯔꯣ
ꯇꯥꯌꯦ ꯇꯥꯗꯕ꯭ꯔꯣ
ꯀꯔꯤ ꯑꯃꯨꯛ ꯌꯥ ꯇꯥꯕ꯭ꯔꯣ
ꯇꯥꯏꯌꯦ ꯅꯪꯗꯤ ꯇꯥꯗꯕ꯭ꯔꯣ
ꯑꯁ ꯅꯪꯒꯤ ꯃꯈꯣꯟꯗꯨ ꯌꯥꯝ ꯂꯣ ꯇꯧꯏꯅꯦ ꯀꯃꯥꯏꯅ ꯐꯤꯛꯁ ꯇꯧꯔꯣꯁꯤꯔꯣ ꯅꯪꯅ ꯍꯥꯏꯕꯗꯣ ꯍꯜꯂꯣ
ꯍꯥꯞꯄ꯭ꯔꯥ
ꯇꯥꯕ꯭ꯔꯣ
ꯇꯥꯕ꯭ꯔꯣ
ꯇꯥꯗꯤꯇꯥꯏ ꯑꯁ ꯃꯈꯣꯟꯗꯤ ꯐꯖꯅꯥ ꯂꯣ ꯇꯧꯋꯦ ꯁꯤꯗꯤ ꯀꯗꯥꯏ ꯐꯤꯛꯁ ꯇꯧꯕꯔꯣ ꯈꯪꯗ꯭ꯔꯦ
ꯚꯣꯂꯨꯝ ꯄꯤꯛ ꯑꯗꯤ ꯌꯥꯗꯦ
ꯏꯁꯄꯤꯀꯔ ꯏꯁꯄꯤꯀꯔ ꯀꯅꯦꯛ ꯇꯧ ꯌꯦꯡꯒꯦ ꯌꯥꯒꯗ꯭ꯔꯥ
ꯌꯥꯔꯗꯤ ꯀꯝꯃꯨꯅꯤꯇꯤ ꯍꯣꯜꯒꯤ ꯃꯥꯏꯠꯇ ꯀꯅꯦꯛ ꯇꯧꯌꯣꯅꯦ ꯇꯥꯏꯌꯦ ꯇꯥꯏꯌꯦ ꯇꯥꯏꯌꯦ ꯇꯥꯏꯌꯦ ꯇꯥꯏꯌꯦ ꯆꯥꯛꯆꯔꯕꯣ ꯃꯩꯁꯨ ꯂꯥꯛꯇꯦ ꯑꯩ ꯆꯥꯗ꯭ꯔꯤꯗ ꯇꯨꯝꯕ ꯍꯧꯒꯠꯄꯗ ꯉꯥꯏꯔꯤ ꯀꯔꯤ ꯀꯔꯤ ꯃꯊꯦꯜ ꯇꯧꯔꯤꯒꯦ ꯑꯩ ꯁꯨꯇꯨ ꯈꯪꯗꯦ ꯀꯔꯤ ꯏꯟꯖꯥꯡ ꯊꯣꯡꯕ ꯃꯣꯏ ꯄꯥꯔꯇꯤ
ꯇꯥꯕ꯭ꯔꯣ
ꯈꯥꯁꯤ ꯍꯣꯏꯒꯤ ꯆꯥꯛ ꯍꯥꯎꯕ꯭ꯔꯣ
ꯍꯥ
ꯈꯥꯁꯤ ꯑꯈ‌ꯣꯏꯒꯤ ꯆꯥꯈꯥꯎ
ꯑꯁ ꯍꯥꯎꯇ‌ꯦꯗ ꯃꯣꯏꯒꯤ ꯍ ꯆꯥꯛꯇꯣ ꯍꯥꯎꯇ‌ꯦ
ꯑꯁ ꯍꯧꯖꯤꯛ ꯈꯔ ꯂꯩꯔꯗꯤ ꯁꯤꯂꯣꯡ ꯀꯣꯏꯕ ꯇꯥꯏꯃꯤꯡ ꯆꯞ ꯆꯥꯅ ꯂꯥꯛꯈ꯭ꯔꯅꯦ
ꯍꯣꯏ ꯀ‌ꯣꯏꯕꯩ ꯇꯥꯏꯃꯤꯡꯗꯤ ꯅꯨꯡꯉꯥꯏꯔꯀꯅꯤ
ꯎꯝ ꯀꯨꯏꯔꯣꯏ ꯈꯔ ꯂꯩꯔꯗꯤ ꯑꯩꯁꯨ ꯀꯣꯏꯔꯛꯄ ꯌꯥꯏ ꯅꯠꯇ꯭ꯔꯒ ꯑꯗꯨꯗ ꯊꯕꯛ ꯐꯪꯉꯗꯤ ꯂꯥꯛꯄ ꯌꯥꯏ
ꯑꯣ ꯂꯥꯛꯎꯅ‌ꯦ ꯂꯥꯛꯎꯅ‌ꯦ ꯑꯩꯒꯤ ꯃꯈꯣꯟꯁꯦ ꯐꯖꯅ ꯇꯥꯕ꯭ꯔꯣ
ꯎꯝ
ꯑꯗꯨ ꯑꯗꯨꯅ ꯐꯩ ꯅꯠꯇ꯭ꯔꯗꯤ ꯉꯁꯥꯏꯗꯨꯅ ꯇꯥꯗ‌ꯦꯕ
ꯎꯝ
ꯉꯔꯥꯡ ꯀꯩꯅꯣꯗꯗꯤ ꯑꯃꯨꯛꯀ ꯂꯥꯎꯠ ꯏꯁꯄꯤꯀꯔ ꯍꯥꯞꯄ ꯇꯥꯏꯞꯇ ꯊꯣꯛꯂꯛꯄ ꯑꯃꯨꯛꯀ ꯃꯁꯤ ꯌꯥꯗꯕ ꯀꯩꯒꯤꯔꯝꯗꯦ
ꯂꯥꯎꯠ ꯏꯁꯄꯤꯀꯔ ꯍꯥꯞꯄ ꯌꯥꯕ꯭ꯔꯣ ꯉꯔꯥꯡꯗꯣ ꯑꯩꯒꯤ ꯐꯣꯟꯗꯗꯤ ꯂꯥꯎꯠ ꯏꯁꯄꯤꯀꯔ ꯍꯥꯞꯄ ꯌꯥꯗꯦꯅꯦ
ꯂꯥꯎꯠ ꯏꯁꯄꯤꯀꯔ ꯍꯞꯄꯗꯤ ꯌꯥꯗ‌ꯦ ꯑꯗꯨ ꯂꯥꯎꯠ ꯏꯁꯄꯤꯀꯔ ꯍꯥꯞꯄꯩ ꯇꯥꯏꯞ ꯇ ꯏꯁꯄꯤꯀꯔ ꯑꯦꯛꯖꯥꯝ ꯄꯤꯑꯣꯒꯤ ꯑꯦꯄ꯭ꯂꯥꯏ ꯇꯧꯈ꯭ꯔꯕ ꯅꯪꯁꯨ
ꯄꯤꯌꯣꯒꯤꯗꯤ ꯇꯧꯗ꯭ꯔꯤ ꯉꯁꯤ ꯇꯧꯒꯅꯤ ꯑꯗꯨꯒ ꯁꯤꯖꯦꯜꯒꯤꯁꯨ ꯂꯣꯏꯁꯤꯟꯗ꯭ꯔꯤ ꯉꯁꯤ ꯂꯣꯏꯁꯤꯟꯅꯤ
ꯁꯤꯖꯤꯜꯒꯤꯗꯨ ꯐꯣꯟꯗꯁꯨ ꯌꯥꯗꯤ ꯌꯥꯕꯅꯦ ꯑꯦꯟꯗ꯭ꯔ‌ꯣꯏꯠ ꯐꯣꯟ ꯑꯣꯏꯔꯗꯤ ꯌꯥꯕꯅ‌ꯦ ꯃꯣꯏꯒꯤꯗ‌ꯣ
ꯑꯩꯒꯤꯗꯨ ꯀꯦꯃꯦꯔꯥ ꯐꯣꯇꯣ ꯀꯥꯞꯄꯒꯤꯗꯣ ꯑꯗꯨꯗ ꯈꯤꯇꯪ ꯕꯦꯔꯥ ꯂꯩꯕ ꯍꯥꯏ ꯇꯥꯔꯦ
ꯐꯣꯇꯣ ꯀꯥꯞꯄꯗꯣ ꯑꯗꯨꯝ ꯂꯤꯡ ꯇꯧꯔ ꯑꯗꯨꯝ ꯂꯩꯌ‌ꯣ ꯑꯗꯨꯝ ꯌꯥꯔꯛꯀꯅꯤ ꯃꯥꯏ ꯑꯗꯨꯝ ꯂꯤꯡ ꯑꯣꯏꯒꯨꯝ ꯇꯧꯅꯤ ꯑꯦꯁ ꯑꯦꯁ ꯁꯤꯒꯤꯗꯣ
ꯎꯝ
ꯗꯔ‌ꯦ ꯄꯩꯁꯥ ꯂꯩꯇꯕꯅ ꯃ
ꯋꯦꯗꯔ ꯀꯃꯥꯏꯅ ꯇꯧꯒꯦ ꯅꯣꯡ ꯇꯥꯕ꯭ꯔꯣ
ꯉꯁꯥꯏ ꯅꯣꯡ ꯇꯥꯔꯝꯃꯦ ꯍꯧꯖꯤꯛꯇꯤ ꯗꯨꯝ ꯐꯈꯔ‌ꯦ
ꯐ꯭ꯂꯠ ꯇꯧꯕ꯭ꯔꯣ ꯑꯁꯥꯝ ꯒꯨꯍꯥꯇꯤ ꯕꯨꯝ ꯔꯤꯐ꯭ꯂꯠ ꯇꯧꯕ꯭ꯔꯣ
ꯇꯧꯗ‌ꯦꯗ ꯍꯧꯖꯤꯛꯇꯤ ꯎꯝ ꯅꯍꯥꯟ ꯅꯍꯥꯟꯗꯤ ꯇꯧꯔꯝꯃꯦ ꯐꯥꯔꯁꯇ ꯅꯣꯡ ꯇꯥꯔꯛꯕꯗ
ꯎꯝ
ꯍꯧꯖꯤꯛꯇꯤ ꯏꯁꯤꯡ ꯇꯨꯔꯦꯜ ꯃꯔ ꯇꯔꯥꯗꯤ ꯆꯥꯎꯗꯤ ꯆꯥꯎꯔꯦ ꯑꯗꯨꯕꯨ ꯐꯂꯠꯗꯤ ꯇꯧꯗ‌ꯦ ꯅꯍꯟ ꯁꯤꯂ‌ꯣꯡ ꯔ‌ꯣꯝꯗ ꯅ‌ꯣꯡ ꯀꯟ ꯇꯥꯏ ꯍꯥꯏꯗꯥꯏꯅꯦ
ꯅ‌ꯣꯡ ꯒꯣ ꯇꯥꯏꯌꯦ ꯍꯣꯏ
ꯁꯟ ꯁꯟꯗꯔ‌ꯦ ꯁꯟꯗ꯭ꯔꯦꯠ ꯑ ꯑꯦꯝ ꯍꯥꯏꯕ꯭ꯔꯥ ꯋꯥꯟ ꯋꯥꯟ ꯋꯥꯟꯗ‌ꯦ ꯒꯤ ꯃꯅꯨꯡꯗ ꯑꯗꯨꯃꯥꯏꯅ ꯍꯥꯏꯕꯅꯤꯅ‌ꯦ
ꯍꯣꯏ
ꯗꯤ ꯁꯤꯅ‌ꯦꯝꯅꯤ
ꯎꯝ
ꯐꯤꯐꯇꯤ ꯁꯤꯛꯁꯇꯤ ꯐꯥꯎ ꯃꯅꯨꯡ ꯇꯥꯏ ꯍꯥꯏꯔꯒꯁꯨ
ꯑꯣꯛꯁꯥ ꯇꯧꯔꯣꯅ‌ꯦ ꯉꯁꯤꯗꯤ ꯑꯣꯛꯁꯥ ꯇꯧꯔꯅꯤ ꯉꯁꯤꯗꯤ
ꯃꯥꯅ ꯇꯥꯎꯁ ꯑ
ꯀꯦꯖꯤꯗ ꯀꯌꯥ ꯄꯤꯌ ꯀꯦꯖꯤꯗ ꯀꯌꯥꯗ ꯐꯨꯡꯒꯦ
ꯍꯥꯡꯉꯦ ꯃꯣꯏꯗꯣ ꯆꯥꯝꯃꯔꯤꯒ ꯌꯥꯡꯈꯩ ꯆꯥꯝꯃꯔꯤ ꯌꯥꯡꯈꯩ ꯑꯣꯏꯔ
ꯎꯝ
ꯑꯗꯨꯗꯨꯗꯤ ꯑꯍꯣꯡꯉꯝꯅꯤꯅ
ꯑꯩꯁ ꯀꯗꯥꯏꯗꯒꯤꯒꯔꯥ ꯁꯤꯗꯁꯨ ꯌꯥꯝ ꯁꯤꯗ ꯍꯦꯟꯅ ꯇꯥꯡꯉꯤ ꯀꯍꯇꯤꯗꯅꯦ ꯍꯣꯡꯕꯅꯦ
ꯗꯤꯃꯥꯄꯨꯔ ꯗꯤꯃꯥꯄꯨꯔꯗꯗꯤ ꯆꯍꯨꯝ ꯌꯥꯈꯩꯅꯤ
ꯏꯝꯐꯥꯜꯗꯁꯨ ꯏꯝꯐꯥꯜꯗꯁꯨ ꯆꯍꯨꯝ ꯌꯥꯡꯈꯩ ꯅꯠꯇ꯭ꯔꯣ
ꯑꯩꯈꯣꯏ ꯁꯥꯏꯠꯇꯁꯨ ꯆꯍꯨꯝꯒꯤꯁꯨ ꯂꯩ ꯆꯍꯨꯝ ꯌꯥꯡꯈꯩꯁꯨ ꯂꯩ
ꯑꯁ ꯇꯥꯒꯦꯗ ꯁꯤꯂꯣꯡ ꯄꯨꯝꯝꯕꯁꯦ ꯄꯣꯠ
ꯑꯗꯨꯕꯨꯁꯂꯣꯡꯗꯤ ꯁꯤꯡꯗꯤ ꯁꯦꯡꯉꯦ
ꯍꯣꯏ ꯁꯦꯝꯦꯡꯕꯕꯨꯗꯤ ꯁꯦꯡꯉ
ꯁꯥ ꯌꯣꯟꯐꯝꯗꯨꯗ ꯑꯗꯨꯗꯇꯁꯨ ꯃꯣꯏ ꯖꯒꯥꯗꯨ ꯑꯗꯨꯝ ꯆꯦꯡꯉꯦꯗ
ꯍꯣꯏ
ꯁꯥꯃ ꯔꯕꯖꯔꯗ ꯃꯤꯂ ꯂ ꯁꯃ ꯂꯩꯗ
ꯔꯥꯞ ꯖꯔꯗꯕꯦꯜ
ꯅꯪꯉ
ꯅꯪꯒꯤ ꯕꯦꯛꯒ꯭ꯔꯥꯎꯟꯗꯨ ꯂꯥꯡꯍꯟꯒꯅꯣꯏꯅꯦ ꯚꯥꯏ
꯭ꯔꯥꯎ ꯐꯔ
ꯅꯣꯏ ꯏꯁꯂꯑ
ꯁ ꯇꯥꯗꯗꯤ ꯍꯧꯖꯤꯛꯇꯤ ꯀꯃꯥꯏꯅ ꯇꯧꯔꯦ
ꯂꯇ꯭ꯔ ꯂꯥꯛꯇ꯭ꯔ ꯀ ꯀ ꯀꯔꯤ ꯍꯥꯏꯔ ꯍꯥꯏꯖꯦ ꯇꯥꯗ ꯑꯩꯈꯣꯏ ꯍꯣꯁꯇꯦꯜꯗ ꯂꯩꯕ ꯀꯥꯡꯒꯕꯨꯈꯣꯏ ꯉꯍꯥꯛꯇꯪ ꯇꯤꯟꯅꯩꯗ
ꯀꯣꯏꯕ ꯈꯣꯠꯄꯗꯤ ꯑꯗꯨꯝ ꯅꯨꯡꯉꯥꯏꯕ꯭ꯔꯣ
ꯍꯣꯏ ꯍꯣꯏꯕꯨ ꯅꯨꯡꯉꯥꯏꯗ ꯀꯔꯤ ꯊꯀꯥ
ꯅꯨꯡꯉꯥꯏ ꯁꯤꯂꯁꯤ ꯃꯤ ꯂꯩꯔꯤ ꯅꯨꯡꯉꯥꯏꯕꯅꯤ
ꯄꯨꯡ ꯀꯌꯥ ꯀꯌꯥ ꯏꯁꯇꯗꯤ ꯇꯧꯒꯦ ꯅꯪꯗꯦ ꯅꯣꯡꯃꯗ
ꯖꯥꯝ ꯊꯥꯔꯣꯝꯅ ꯂꯥꯏꯔꯤꯛ ꯄꯥꯗ꯭ꯔꯤ ꯉꯔꯥꯡ ꯄꯣꯊꯥꯏ ꯉꯔꯥꯡ ꯃꯃꯥꯡꯗ꯭ꯋꯤ ꯊ꯭ꯔꯤꯗꯨꯞ ꯃꯃꯥꯒ ꯐꯥꯕꯒꯤ ꯃꯥ ꯇꯧꯕ ꯆꯠꯄ ꯑꯗꯨꯒ ꯉꯔꯥꯡꯗꯨ ꯄꯣꯊꯥꯔꯒ ꯐꯣꯖꯤꯜꯂꯛ
ꯁ꯭ꯇꯗꯤ ꯇꯧꯔꯗꯤ ꯂꯥꯏꯔꯤꯛ ꯄꯥꯔꯗꯤ ꯅꯨꯃꯤꯠ ꯑꯃꯗ ꯁꯞꯖꯦꯛ ꯒ꯭ꯌꯥꯟ ꯂꯣꯏꯁꯤꯜꯂꯦ
ꯑꯩꯗꯤ ꯁꯇꯦ ꯁꯥꯎꯊ ꯑꯐꯀꯥ ꯄꯥꯔꯅꯦꯦ ꯑꯗꯨꯝ ꯄꯥꯎꯅꯦ ꯅꯗꯦ
ꯑꯩꯗꯤ ꯑꯦꯠꯂꯤꯁ ꯇꯨ ꯁꯕꯖꯦꯛ ꯇꯨ ꯁꯕꯖꯦꯛꯇꯤ ꯄꯥꯏꯌꯦ ꯑ ꯅꯣꯡꯃꯗꯀꯣ
ꯛꯇ ꯁꯣꯏꯗ꯭ꯔꯦꯗꯅ ꯑꯗꯨꯗꯤ ꯀꯌꯥ ꯀꯌꯥ ꯄꯥꯄꯔ ꯁꯗ ꯋꯥ ꯁꯤꯁꯅꯃ
ꯍꯥꯥ
ꯂꯥꯏ ꯄꯥꯔ ꯂꯤ ꯀꯌꯥ ꯀꯌꯥ ꯄꯕꯥꯔꯣꯒꯅ ꯁꯨꯁꯟ ꯃꯥ
ꯑꯁ ꯍꯧꯖꯤꯛꯇꯤ ꯀꯨꯏꯅ ꯄꯥꯕ ꯉꯝꯗ꯭ꯔꯦ ꯍꯥꯟꯅꯗꯤ ꯀꯨꯏꯅ ꯀꯨꯏꯅ ꯄꯥꯕꯅꯤ ꯍꯧꯖꯤꯛꯇꯤ ꯑꯦꯠꯂꯤꯁ ꯐꯥꯏꯚ ꯑꯥꯔꯁ ꯐꯝꯕ ꯄꯥꯏꯌꯦ
ꯑꯦꯛꯂꯤꯁ ꯐꯥꯏꯔ ꯀꯨꯏ ꯅꯨꯄꯥ ꯉꯝꯗꯦꯕ ꯑꯗꯣ ꯑꯩꯗꯤ ꯍꯟꯗꯛꯇꯤ ꯊ꯭ꯔꯤ ꯑꯋꯥꯔ ꯍꯥꯏꯅꯤ ꯑꯩ ꯑꯦꯟꯇ꯭ꯔꯤꯁ ꯑꯔꯅꯦꯩꯁꯨ ꯑꯌꯨꯛꯇꯁ ꯑꯗ ꯐꯨꯠꯣꯜꯅꯤ ꯑꯌꯛꯇ ꯇ ꯑꯐꯇꯔꯅꯟ ꯂꯩꯔ ꯄꯥꯕꯅꯤ ꯇꯧꯕ
ꯍꯧꯛ ꯍꯧꯖꯤꯛꯀꯥꯟꯁꯦ ꯃꯇꯝꯁꯦ ꯑꯦꯛꯖꯥꯝꯁꯨ ꯏꯅꯧꯒꯤ ꯑꯦꯛꯖꯥꯝꯁꯨ ꯑꯃꯨꯛ ꯇꯧꯕ ꯑꯦꯟ ꯗꯦꯟ ꯐꯨꯠꯕꯣꯜꯁꯨ ꯌꯦꯡꯕ ꯑꯗꯨꯗꯒꯤ ꯍꯩꯛ ꯄꯥꯕꯁꯤ ꯐꯖꯅ ꯀꯥꯏꯔꯦ ꯄ꯭ꯔꯣꯒ꯭ꯔꯦꯁ ꯆꯠꯇ꯭ꯔꯦ ꯉꯔꯥꯡ ꯃꯦꯠꯁ ꯈꯔ ꯈꯣꯠꯂꯦ ꯦꯇ ꯏꯟꯇꯔꯄ꯭ꯔꯤꯇꯦꯁꯟ ꯀꯣ ꯄꯤ ꯑꯣꯑꯣꯒꯦ ꯐꯦꯟ ꯊꯥꯕ꯭ꯔꯥꯅ
ꯁꯦꯟꯟ ꯃ ꯊꯥꯏ ꯑ ꯌꯥꯗ ꯄ꯭ꯔꯣ ꯃꯨꯀꯣꯟꯁꯤꯕ꯭ꯔꯣ
ꯃꯈꯣꯟ ꯇꯏꯌꯦ ꯃꯈꯣꯟ ꯇꯏꯌꯦ
ꯍꯦꯖꯤꯛꯇꯤ
ꯇꯥꯗ꯭ꯔꯦ ꯄꯨꯡ ꯀꯌꯥꯗ ꯆꯥꯛ ꯆꯥꯕꯅꯤ ꯅꯣꯏ ꯋꯥꯏꯐꯥꯏ ꯄ꯭ꯔꯣꯚꯏꯠ ꯇꯧꯗꯦꯀꯣ
ꯋꯥꯏ ꯐꯥꯏꯗꯤ ꯄ꯭ꯔꯣꯚꯥꯏꯗ ꯇꯧꯋꯦ ꯑꯗꯣ ꯑꯩ ꯏꯁꯥꯅ ꯍꯥꯞꯈ꯭ꯔꯦ ꯑꯇꯣꯞꯄ ꯃꯣꯏꯗ ꯃꯤ ꯌꯥꯝꯈꯛ ꯀꯩꯅꯣ ꯇꯧꯕꯅꯤꯅ ꯀꯣꯏ ꯁꯉꯅꯣꯏ
ꯆꯥꯛꯇꯦ ꯀꯅꯥꯅ ꯊꯣꯡꯕ꯭ꯔꯣ ꯉꯁꯤꯗꯤ
ꯁꯥꯒꯨꯝꯅꯦ ꯑꯩꯅ ꯑꯌꯥꯝꯕ ꯊꯣꯡꯉꯦꯗ ꯑꯣꯞꯇꯣꯞꯄ ꯑꯃꯆ ꯆꯠꯄꯗꯉ ꯁꯥꯒꯨꯝꯕꯗꯤ ꯅꯨꯄꯥꯅꯤꯅ ꯈꯔ ꯇꯧ ꯀꯥꯜꯂꯤꯗꯅ
ꯅꯪ ꯃꯄꯥꯟꯗ ꯂꯩꯕ ꯆꯍꯤ ꯀꯌꯥ ꯁꯨꯔꯒꯦ
ꯀ꯭ꯂꯥꯁ ꯗꯦꯜꯂꯤ ꯂꯩ ꯔꯃꯅꯦ ꯍꯥꯏ ꯗꯜꯂꯤ ꯀꯔ
ꯑꯣ
ꯑꯦꯗꯚꯥꯟꯁ ꯍꯥꯏꯔꯒ ꯑꯃꯨꯛꯀ ꯄꯇꯤꯁꯤꯞ ꯇꯧꯕ
ꯑꯣ ꯆꯍꯤ ꯑꯃ ꯁꯨꯔꯕꯣ
ꯆꯩꯃ ꯅꯤꯡꯃ ꯊꯝꯕꯔꯦ
ꯗꯦꯜꯍꯤꯗ ꯀꯔꯤ ꯇꯧꯔꯝꯕ꯭ꯔꯣ
ꯑꯩꯖꯝ ꯊꯥꯒꯦꯅ ꯀꯥꯔꯛꯄꯅꯦ ꯑꯗꯣꯖꯥ ꯅꯨꯡꯉꯥꯏꯇꯦꯅꯦꯗ
ꯇꯤꯜꯍꯤ ꯀꯔꯤ ꯇꯧꯕꯒꯤ ꯁꯤꯐ ꯇꯧꯈ꯭ꯔꯕꯅꯣ
ꯑꯩꯈꯣꯏ ꯃꯔꯨꯞ ꯃꯄꯥꯅꯤꯆꯟ ꯃꯦꯇꯔꯤꯌꯦꯜ ꯑꯃ ꯈꯔ ꯂꯩꯌꯦ ꯂꯥꯛꯑꯣ ꯀꯔꯤꯁꯨ ꯂꯩꯗ꯭ꯔꯁꯨ ꯌꯥꯔꯦ ꯅꯪ ꯕꯦꯗꯤꯡ ꯑꯃ ꯈꯔ ꯂꯩꯔꯗꯤ